ꯍꯜꯂꯣ
ꯍꯜꯂꯣ
ꯎꯝ ꯅꯨꯡꯉꯥꯏꯔꯤꯕ꯭ꯔꯣ ꯁꯤꯁꯇꯔ
ꯅꯨꯡꯉꯥꯏꯔꯤ ꯅꯪꯗꯤ
ꯁꯨꯅꯨꯉꯥꯏ
ꯀꯩꯗꯧꯔꯝꯃꯤꯅ ꯑꯍꯥꯛ ꯀꯩꯁꯨꯝ ꯇꯧꯗꯦ ꯁꯨꯝ ꯂꯩꯔꯝꯕꯅꯦ
ꯑꯣ ꯑꯩꯁꯨ ꯕꯧꯜ ꯌꯦꯡꯅꯤꯡꯉꯥꯏ ꯉꯥꯏꯔꯒ ꯂꯩꯅꯤ
ꯄꯨꯡ ꯀꯌꯥꯒꯤ
ꯑꯦꯂꯕꯦꯟ ꯊꯥꯔꯇꯤꯗ ꯂꯩ
ꯀꯅꯥ ꯀꯅꯥ ꯑꯣ ꯑꯁꯇ꯭ꯔꯦꯂꯤꯌꯥꯒꯤ ꯀꯩꯅꯣ ꯂꯩꯕꯗꯨꯅ ꯑꯣ
ꯀꯗꯤꯌꯥ ꯂꯩꯅꯤ
ꯑꯣ
ꯀꯩ ꯃꯊꯦꯜ ꯆꯥꯔꯦ
ꯍꯧꯁꯤꯖꯤ ꯀꯅꯥ
ꯀꯥꯡꯁꯣꯏ ꯆꯣꯡꯕ ꯑꯃ ꯆꯥꯔꯦ ꯑꯗꯨꯒ ꯊꯥꯡꯖꯤꯡ ꯃꯤꯂ ꯑꯗꯨꯒ ꯄꯥꯛꯅꯝ ꯑꯃꯅ ꯌꯦꯔꯨꯝꯨ
ꯑꯣ ꯌꯥꯝ ꯑꯍꯥꯎꯕꯅꯦꯗꯅ
ꯎꯝ ꯑꯗꯣꯝꯖꯤ ꯀꯔꯤ ꯃꯆꯦꯜ ꯆꯥꯕꯤꯔꯕ
ꯍꯥ ꯑꯩꯔꯣ
ꯎꯝ
ꯑꯩ ꯉꯁꯤ ꯌꯦꯟ ꯆꯥꯏ
ꯑ ꯑꯍꯥꯎꯒ ꯆꯥꯏꯅ
ꯈꯪꯗ ꯍꯕ ꯍꯗ
ꯑꯦ
ꯍꯣꯁꯇꯦꯜ ꯍꯣꯁꯇꯦꯜꯗ ꯂꯩꯕꯅꯤꯅ ꯑꯗꯨꯝ ꯊꯣꯡꯕ ꯗꯤꯖꯥꯏꯟꯗꯨꯣꯃꯨꯛ ꯑꯗꯨꯝ ꯊꯣꯡꯉꯒ ꯄꯤꯕꯅꯤꯅ
ꯑ ꯑꯥ ꯑꯥ ꯐꯣꯏꯅꯤꯅꯦꯀꯣ ꯌꯨꯝ ꯌꯗ ꯊꯒ ꯍꯁꯗꯤ ꯊꯗꯤꯅꯔꯀꯅꯤꯗ ꯊ
ꯍꯣꯏ ꯐꯣ ꯌꯦꯟ꯭ꯔꯣꯒ ꯁꯤꯕꯖꯦ
ꯑꯧ ꯉ ꯉꯁꯥꯏ ꯌꯨꯀꯤꯗꯣ
ꯎꯝ
ꯍ ꯀꯩꯅꯣ ꯇꯣ ꯍ ꯃꯔꯤꯗ ꯍ ꯀꯦ
ꯑꯥ
ꯄꯨꯡ ꯃꯔꯤ ꯍꯧꯒꯠꯂꯒꯅꯦ ꯑꯗꯨꯒ ꯐꯣꯔ ꯊꯥꯔꯇꯤꯒꯤꯗꯨ ꯌꯦꯡꯉꯦꯕ
ꯑꯥ
ꯑꯗꯨꯒꯗꯤ ꯑꯗꯨꯝ ꯐꯥꯏꯚ ꯑꯣ ꯀ꯭ꯂꯣꯛꯇ ꯍꯧꯒꯠꯂꯦ ꯇꯥꯏꯝ ꯇꯦꯕꯜ ꯂꯩꯔꯕꯅꯤꯅ
ꯍ ꯍꯣꯏ
ꯀꯩꯅꯣ ꯅꯕꯣ ꯄꯨꯡ ꯀꯌꯥꯗ ꯇꯨꯡꯒꯦ
ꯑꯩꯈꯣꯏ ꯈꯦ ꯍꯟꯗꯛꯇꯤ ꯑ ꯍꯧꯖꯤꯛꯇꯤ ꯁꯨꯇꯤꯅꯤꯅꯦ ꯑꯗꯨꯝ ꯇꯨꯝꯗꯕ ꯅꯨꯃꯤꯠꯁꯨ ꯌꯥꯎꯋꯦꯅꯦ
ꯎꯝ ꯀꯔꯤ ꯁꯨꯇꯤ ꯊꯥꯕ꯭ꯔꯥ
ꯑꯍꯣꯏ ꯍꯧꯖꯤꯛ ꯁꯝꯃꯔ ꯚꯦꯀꯦꯁꯟ ꯑꯗꯨꯝ ꯂꯩꯌꯦꯀꯣꯏ
ꯑ ꯁꯁ ꯆꯁꯌꯥ ꯇꯃꯤ ꯂꯣ
ꯑꯩ ꯕꯤ ꯇꯦꯛ ꯊꯥꯔꯠ ꯊꯥꯔꯠ ꯏꯌꯥꯔ ꯀꯥꯗꯣꯏꯅꯦ ꯍꯟꯗꯛ
ꯐꯩ ꯐꯩ
ꯎꯝ
ꯇꯝꯕ ꯌꯥꯔꯤꯉꯩ ꯑꯗ ꯇꯝꯍꯧ
ꯍꯣꯏ ꯎꯝ
ꯀꯩꯅꯣ ꯈꯪꯗꯔꯤꯦ ꯍꯥꯏꯗꯅ
ꯎꯝ
ꯇꯃꯤꯒꯤꯔꯕ ꯋꯥ ꯋꯥ
ꯍꯣꯏ ꯋꯥꯕꯗꯤ ꯋꯥ ꯌꯥ ꯅꯥꯏꯟꯗꯒꯤ ꯀ꯭ꯂꯥꯁ ꯆꯠꯂꯦꯅꯦ ꯑꯗꯣ ꯍꯜꯂꯛꯄꯗꯨꯗꯤ ꯄꯨꯡ ꯃꯔꯤ ꯃꯉꯥ ꯑꯗꯨꯋꯥꯏꯗ ꯑꯗꯨꯝ ꯍꯜꯂꯛꯀꯅꯤ ꯋꯥꯗꯤ ꯋꯥ ꯄꯅꯤꯗꯦ
ꯄꯨꯡ ꯏꯗꯗꯒꯤ ꯆꯠꯂ ꯄꯨꯡ ꯃꯔꯤ ꯃꯉꯥꯜ ꯍꯜꯂꯛꯄ
ꯍꯣꯏ
ꯊ ꯍꯦ
ꯍꯣꯏ ꯑꯗꯨꯝ ꯌꯦꯡꯕꯅꯦ
ꯍꯁ ꯅꯣꯏ ꯃꯤ ꯃꯤ ꯀꯌꯥ ꯂꯩꯕ
ꯍꯣꯏ ꯁꯤꯛꯁꯇꯤꯃꯨꯛ ꯂꯩ ꯑꯗꯣ ꯍꯟꯗꯛꯇꯤ ꯁꯨꯇꯤꯅꯤꯅ ꯑꯗꯨꯝ ꯌꯨꯝ ꯆꯠꯅꯈ꯭ꯔꯕꯁꯨ ꯌꯥꯎꯏꯤ
ꯑꯅꯣꯜ ꯆꯠꯇꯕ
ꯑꯍꯣꯏ ꯑꯩꯈꯣꯏꯅ ꯆꯠꯇꯕ ꯏ ꯇꯥꯥꯟꯂꯦꯅꯤꯅ
ꯄꯨꯡ ꯃꯥꯗ ꯍꯜꯂꯛꯑꯒꯦ ꯔꯦꯁ ꯃꯇꯝꯒꯤ ꯄꯨꯡ ꯀꯌꯥ ꯄꯥꯎ ꯔꯦꯁ ꯇꯧꯋꯦꯕ
ꯔꯦꯁ ꯇꯧꯕꯗꯨꯗꯤ ꯑꯗꯨꯝ ꯍꯜꯂꯛꯑꯦ ꯑꯗꯣ ꯑꯁ ꯈꯪꯉꯤꯗ ꯔꯦꯁ ꯇꯧꯕ ꯍꯥꯏꯕꯁꯦ ꯑꯗꯨꯝ ꯄꯛ ꯂꯩꯇ꯭ꯔꯦꯗ ꯀꯣꯂꯦꯖꯄꯨ ꯑꯗꯨꯝ ꯀꯥꯈ꯭ꯔꯗꯤ ꯀ꯭ꯂꯥꯁ ꯆꯠꯄꯗꯨꯗ ꯄ꯭ꯔꯥꯛꯇꯤꯀꯜꯒꯨꯝꯕ ꯏꯔꯅꯤ ꯑꯦꯁꯥꯏꯟꯃꯦꯟ ꯏꯔꯅꯤ ꯑꯗꯨꯝ ꯄꯥꯅꯤꯡꯉꯥꯏ ꯂꯩ ꯑꯗꯨꯝ ꯈꯣꯠꯅ ꯑꯗꯨꯝ ꯈꯪꯉꯤ ꯑꯩꯈꯣꯏꯅ ꯇꯟꯕꯒꯤ ꯑꯗꯨꯝ ꯄꯥꯗ꯭ꯔꯒ ꯇꯨꯝꯕ ꯋꯥꯅꯤ
ꯑꯥ
ꯍ ꯅꯕ ꯃꯤꯒꯗꯤ ꯃꯝꯗꯤ ꯂꯩ ꯑꯗꯤ
ꯃꯥꯅꯦ ꯃꯥꯅꯦ ꯑꯗꯨꯕꯨ
ꯑ ꯑꯩꯈꯣꯏꯅ ꯆꯠꯂꯦ ꯋꯥꯔꯦ ꯑꯗꯨꯝ ꯄꯥꯅꯤꯡꯗ꯭ꯔꯦ ꯑꯗꯨꯝ ꯇꯨꯝꯃꯦ
ꯆꯥꯟꯁ ꯐꯪꯍꯧꯔꯤꯉꯩꯗ ꯐꯖꯅ ꯇꯝꯍꯧꯋꯣ
ꯍꯣꯏꯣꯏ
ꯃꯇꯨꯡꯗ ꯇꯝꯅꯤꯡꯅꯁꯨ ꯇꯝꯕ ꯉꯝꯗꯕꯅꯦ
ꯍꯣꯏ
ꯑꯇꯩꯗꯤ ꯇꯨꯡꯈ꯭ꯔꯕ
ꯑꯩꯇꯩꯁꯨ ꯂꯩꯔꯤꯗ ꯔꯨꯝ ꯑꯇꯣꯞ ꯑꯇꯣꯞꯄꯗ ꯑꯗꯨꯝ
ꯑ ꯅꯣꯏꯒꯤꯁꯨ ꯔꯨꯝ ꯑꯃꯃꯝ ꯄꯤꯔꯔꯕ
ꯍꯣꯏ ꯃꯤ ꯔꯨꯝ ꯑꯃꯗ ꯃꯤ ꯑꯅꯤ ꯑꯅꯤ
ꯑꯣ ꯑꯣ
ꯑꯗ ꯑꯩꯒ ꯂꯩꯃꯤꯟꯅꯕ ꯃꯤꯗꯨꯗꯤ ꯇꯧꯈ꯭ꯔꯕ ꯑꯃ
ꯑꯣ ꯅꯠꯇꯣꯝꯗ ꯂꯩꯒ
ꯍꯣꯏ ꯃꯅꯅꯕ ꯃꯥꯅ ꯍꯥ
ꯀ ꯏꯗꯔꯣ
ꯍꯣꯏ ꯀꯤꯗꯦꯗ ꯔꯨꯝꯝꯗꯤ ꯑꯗꯨꯝ ꯑꯗꯨꯝ ꯅꯛꯅꯏꯌꯦꯗꯅ
ꯅꯨꯄꯥ ꯃꯆꯥꯅꯕꯨꯛ ꯀꯗꯕꯨ ꯀꯤꯗꯣꯏꯅꯤ ꯃꯆꯥ
ꯑꯣ
ꯅꯨꯡ ꯃ ꯌꯥꯝ ꯂꯩ ꯑꯗꯨ
ꯍꯥ ꯏꯃꯥꯟꯅꯕꯁꯤꯡ ꯑꯗꯨꯝ ꯂꯩꯌꯦꯗ ꯑꯗꯨ ꯅꯥꯀꯟ ꯁꯥꯏꯠ ꯁꯥꯏꯗꯠꯇ ꯑꯗꯨꯝ ꯔꯨꯝ ꯂꯩꯕꯅꯤꯅ ꯑꯗꯨꯝ ꯀꯔꯤꯝ ꯀꯥꯏ
ꯎꯝ
ꯏꯆꯦꯁꯨ ꯕꯣꯜ ꯌꯦꯡꯗꯣꯏꯔꯣ ꯅꯣ
ꯑꯥ
ꯕꯣꯜ ꯌꯦꯡꯗꯣꯏꯔꯣ ꯏꯆꯦꯁꯨ
ꯑꯩꯕꯨꯗꯤ ꯑꯔꯟ ꯈꯪꯗꯦꯅꯦ ꯌꯦꯡꯁꯤꯔ ꯌꯦꯡꯉꯣꯏꯁꯤꯔ ꯈꯪꯗꯦ ꯍꯣꯔꯦꯟ ꯑꯃꯨꯛ ꯑꯥꯔꯖꯦꯟꯇꯤꯅꯥꯒꯤꯗꯤ ꯌꯦꯡꯕ ꯉꯝꯃꯣꯏꯗ꯭ꯔꯥ ꯈꯟꯕ
ꯎꯝ ꯑꯥꯔꯖꯦꯟꯇꯤꯅꯥꯒꯤꯗꯣ ꯊ꯭ꯔꯤ ꯊꯥꯔꯇꯤ ꯑꯣꯏꯕꯒꯨꯝ ꯇꯧꯕꯅꯤꯗ
ꯑꯩꯅ ꯑꯥꯔꯖꯦꯟꯇꯤꯅꯥꯒꯤꯗꯣ ꯌꯦꯡꯅꯤꯡꯕ ꯍꯧꯖꯤꯛꯀꯤꯁꯨ ꯌꯦꯡꯅꯤꯡꯉꯤ ꯑꯗꯨꯑꯣꯏꯁꯨ ꯑꯁ ꯈꯜꯂꯤꯅꯦ ꯑꯩꯁꯨ ꯋꯥꯈꯜ ꯇꯨꯝꯕꯁꯨ ꯌꯥꯗꯕ ꯍꯧꯖꯤꯛꯁꯦ ꯇꯨꯝꯗ꯭ꯔꯤꯌꯥꯔꯥ ꯗꯨꯝ ꯇꯨꯝ ꯇꯨꯝꯖꯜꯂꯗꯤ ꯐꯥꯗꯧꯕ
ꯍꯣꯏ ꯍꯣꯏ
ꯇꯨꯝꯕ ꯍꯥꯗꯕꯩ ꯃꯤꯈꯩꯁꯦ ꯌꯦꯡꯁꯤꯔꯥ ꯌꯦꯡꯉꯣꯏꯁꯤꯔꯥ ꯈꯪꯗꯦ ꯍꯥꯥ
ꯑꯗꯨꯕꯨꯅꯦꯕ ꯐꯔꯛ ꯇꯥꯔꯦꯁꯦ ꯉꯟꯅ ꯇꯨꯝꯒꯦ ꯍꯥꯏꯔꯁꯨ ꯇꯨꯝꯕ ꯌꯥꯗꯕ ꯍꯦꯕꯤꯠꯇꯣ ꯊꯦꯡꯅ ꯇꯨꯝꯕꯩ ꯍꯦꯕꯤꯠꯇꯣ ꯑꯗꯨꯝ ꯑꯣꯏꯒ꯭ꯔꯕꯅꯤꯅ ꯉꯟꯅꯗꯤ ꯇꯨꯝꯕ ꯉꯝꯗꯔꯦꯕꯥ ꯄꯨꯡ
ꯑꯩꯈꯣꯏ ꯄꯨꯡ ꯃꯄꯜ ꯄꯨꯡ ꯃꯄꯜꯗ ꯇꯨꯝꯕ ꯆꯪꯉꯥꯕꯀꯣ
ꯎꯝ
ꯃꯥꯄꯜ ꯅꯠꯇꯦ ꯃꯥꯄꯜ ꯃꯈꯥꯏ ꯑꯗꯨꯝ ꯑꯩꯈꯣꯏꯁꯨ ꯑꯗꯨꯝ ꯆꯪꯕꯗꯨꯗ ꯀꯔꯤ ꯀꯔꯤꯅꯣ ꯑꯗꯨꯝ ꯇꯧꯕꯩ ꯋꯥꯅꯤꯗ ꯑꯗꯨꯝ ꯄꯨꯡ ꯇꯔꯥ ꯇꯥꯈꯤꯕ ꯈꯪꯍꯧꯗꯦꯕ
ꯎꯝ
ꯑꯗꯨꯒꯗꯤ ꯈꯪꯍꯧꯗ꯭ꯔꯕꯅꯤꯅ
ꯎꯝ
ꯇꯨꯝꯃꯅꯤ ꯈꯖꯤꯛꯒ ꯃꯇꯝ ꯈꯔ ꯄꯨꯡ ꯈꯔ ꯇꯨꯝꯃꯝꯃꯅꯤ ꯑꯗꯨꯒꯗꯤ ꯑꯗꯨꯝ ꯃꯤꯀꯞꯇꯣ ꯑꯃꯨꯛ ꯊꯣꯛꯂꯛꯑꯅꯤ
ꯎꯝ
ꯑꯗꯨꯗꯩꯗꯤ ꯇꯨꯝꯕ ꯌꯥꯔꯣꯏ ꯐꯣꯟ ꯑꯣꯠꯂꯅꯤ ꯐꯣꯟ ꯑꯣꯠꯄ ꯌꯥꯕ ꯑꯣꯜꯂ ꯌꯦꯡꯕ ꯌꯦꯡꯉꯅꯤ ꯐꯤꯂꯝ ꯃꯇꯦꯛ ꯃꯇꯦꯛ ꯌꯦꯡꯉꯒ ꯑꯗꯨꯝ ꯇꯨꯝꯕꯗ ꯅꯣꯡꯉꯥꯜꯂꯝꯗꯥꯥꯏꯁꯤꯗ ꯎꯔꯤ ꯎꯔꯤ ꯇꯧꯔꯅꯦ
ꯑꯣ
ꯍꯨꯝ
ꯊ꯭ꯔꯤꯗ ꯂꯩꯌꯦ ꯀꯥꯏꯗꯦꯗ ꯊꯦꯡꯅ ꯇꯨꯝꯃꯁꯨ ꯅꯣꯡꯉꯥꯟꯕ ꯀꯥꯟꯗ ꯑꯗꯨꯝ ꯇꯨꯝꯕꯗꯤ ꯌꯥꯏ
ꯑꯈꯣꯏꯅ ꯑꯗꯨ ꯌꯥꯗꯕꯀꯣ ꯇꯥꯏꯃꯤꯡꯗ ꯆꯠꯄꯅꯤꯅ ꯑꯁ ꯋꯥꯗꯤ ꯋꯥꯕꯅꯤꯍꯦ ꯀ꯭ꯂꯥꯁ ꯀꯥꯁꯦ ꯄꯨꯨꯡ ꯄꯨꯡ ꯇꯥꯔꯦꯠꯇ ꯆꯪꯕꯒ ꯌꯥꯎꯔꯤꯕꯅꯦ
ꯎꯝ
ꯑꯗꯩ ꯀꯩꯗꯧꯕꯒꯤꯅꯣ ꯍꯥꯏꯔꯗꯤ ꯑꯍꯤꯡꯗ ꯐꯣꯟ ꯌꯦꯡ ꯑꯣꯏ ꯀꯩꯅꯣ ꯕꯣꯜ ꯌꯦꯡꯕꯒꯤꯅꯦ ꯍꯥꯏꯔꯤꯅꯦ ꯗꯨꯝ
ꯎꯝ
ꯑꯗꯨꯗꯤ ꯀꯩꯁꯨ ꯍꯥꯏꯔꯛꯑꯔꯣꯏ ꯑꯩ ꯉꯥꯛꯇ ꯌꯦꯡꯕ ꯅꯠꯇꯕꯅꯤ
ꯍꯣꯏ
ꯅꯣꯏ ꯕꯣꯜ ꯌꯦꯡꯉꯤꯗꯣ ꯐꯣꯟꯗ ꯌꯦꯡꯉꯤꯔꯅ ꯇꯤꯚꯤꯗ ꯌꯦꯡꯉꯤꯔꯕ
ꯒꯣꯏ ꯐꯣꯟꯗꯁꯨ ꯌꯦꯡꯉꯦ ꯑꯗꯨꯝ ꯂꯦꯞꯇꯣꯞꯇꯁꯨ ꯌꯦꯡꯉꯦ ꯄ꯭ꯔꯣꯖꯦꯛꯇꯔꯗꯁꯨ ꯃꯔꯛ ꯃꯔꯛꯇ ꯑꯗꯨꯝ ꯌꯦꯡꯉꯤ ꯁꯤꯅꯤꯌꯔꯒ
ꯎꯝ
ꯐꯣꯟꯗ ꯌꯦꯡꯕꯗꯨꯅꯗꯤ ꯅꯨꯡꯉꯥꯏꯕꯅꯤꯅ ꯍꯤꯞꯄꯨꯔꯒ ꯌꯦꯡꯕꯗꯨꯅ ꯈꯣꯏꯗꯤ ꯏꯟꯇꯔꯦꯁꯅꯗ ꯍꯣꯏ ꯑꯃ ꯌꯦꯡꯉꯕ ꯁꯔꯨꯛꯄꯨꯗꯤ ꯃꯤ ꯌꯥꯝꯃ ꯍꯣꯏ ꯐꯝꯃꯒ ꯌꯦꯡꯕꯗꯨꯅ ꯑꯗꯨꯝ ꯅꯨꯡꯉꯥꯏ
ꯎꯝ
ꯌꯥꯝꯗ꯭ꯔꯕꯅꯤꯅ ꯐꯣꯟ ꯑꯗꯨꯝ ꯌꯦꯡꯕꯅꯤꯅ ꯅꯨꯡꯉꯥꯏꯕꯅꯤ
ꯎꯝ
ꯅꯣꯏꯗꯤ ꯀꯩꯅꯣ ꯃꯤ ꯀꯌꯥꯃꯨꯛꯇꯤ ꯂꯩꯔꯦ ꯃꯤꯛꯁꯇ ꯅꯣꯏꯒꯦ ꯑꯗꯨꯗ
ꯍꯣꯏ ꯃꯤꯛꯁꯅꯦ ꯍꯣꯏ ꯎꯝ
ꯅꯪꯖꯅ ꯁꯤꯅꯍꯥꯟꯕꯕ꯭ꯔꯥ
ꯎꯝ
ꯇꯟ ꯇ ꯄꯨꯁ
ꯅ ꯅ
ꯀꯝ ꯀ ꯀ
ꯑ ꯇꯨ ꯊ꯭ꯔꯤ ꯐꯣꯔ ꯅꯨꯃꯤꯠ ꯑꯅꯤ ꯑꯍꯨꯝꯗꯤ ꯑꯗꯨꯝ ꯁꯨꯈ꯭ꯔꯦ ꯅꯪꯁꯨ ꯑꯍꯥꯟꯕ ꯂꯨꯔꯁꯦ
ꯑ ꯅꯣ ꯃꯥꯂ ꯀꯣ
ꯑꯩꯔꯣ
ꯑ
ꯍꯥꯥ ꯅꯨꯃꯤꯠ ꯑꯅꯤ ꯑꯍꯨꯝ ꯁꯨꯈ꯭ꯔꯦ
ꯑꯩꯅ ꯑꯩꯅ ꯇꯧꯕꯗ
ꯑꯣ ꯍꯣꯏ ꯍꯣꯏ ꯇꯧꯦꯁꯦ ꯑꯍꯥꯟꯕꯅꯦ ꯍꯣꯏ
ꯑꯩꯅ ꯇꯒꯗꯔꯥ ꯅꯠꯇ꯭ꯔ ꯅꯪꯅ ꯇꯧꯕꯗꯔꯥ
ꯁꯤꯔꯣ
ꯑꯥ
ꯑꯦꯅꯤ ꯇꯥꯏꯝ ꯑꯗꯨꯝ ꯁꯪꯉꯀꯥꯟꯗ ꯑꯗꯨꯝ ꯇꯧꯕ ꯌꯥꯏ ꯑꯩꯅ ꯇꯧꯔꯛꯇ꯭ꯔꯁꯨ
ꯍ ꯑꯩꯅ ꯍꯥꯏꯕꯗꯤ ꯏꯕꯥꯅꯤꯕꯨ ꯍꯥꯏꯕ
ꯏꯚꯅꯤꯕꯨ ꯑꯩꯅ ꯇꯧꯕꯅꯦ
ꯑꯍꯥꯟꯥꯟꯕꯔꯕꯗꯨꯣ
ꯍꯣꯏ ꯏꯚꯟꯅꯤ ꯇꯧꯕꯗꯤ ꯍꯣꯏ ꯑꯍꯥꯟꯕꯅꯦ
ꯑꯩꯅꯗꯤ
ꯅꯪ ꯑꯩ ꯌꯦꯟꯇꯑꯗꯦ ꯅꯪ ꯍꯥꯏ
ꯌꯥ ꯌꯥ
ꯎ
ꯎ
ꯏꯚꯟꯅꯤꯗꯤ ꯉꯁꯤꯅ ꯑꯍꯥꯟꯕꯅꯦ ꯍꯥꯏꯕꯗꯤ ꯀꯣꯜ ꯇꯧ ꯃꯈꯈ ꯐꯥꯔꯁ ꯇꯥꯏꯝ
ꯑ ꯑꯍꯥꯟꯕ ꯃꯥꯟꯕ ꯑꯗꯨ ꯂꯩꯦ
ꯎꯝ ꯎꯝ
ꯉꯁꯥꯏꯗꯤ ꯈꯔ ꯑꯣꯐꯂꯥꯏꯟꯗ ꯂꯩꯕꯅꯦꯕ ꯍꯧꯖꯤꯛꯇ
ꯎꯝ ꯎꯝ
ꯑꯗꯨꯗ ꯑꯃ ꯑꯃ ꯑꯃ ꯇꯧꯔꯤꯉꯩꯗ
ꯍꯥ ꯍꯥ
ꯍꯌꯦꯡꯁꯨ ꯊꯕꯛ ꯎꯝ ꯅꯨꯡꯉꯥꯏꯑꯦ ꯍꯌꯦꯡꯁꯨ ꯊꯕꯛ ꯆꯠꯇꯣ ꯂꯩꯕꯅꯤ ꯍꯌꯦꯡꯅ ꯑꯃꯨꯛ ꯑꯉꯥꯡꯁꯤꯡꯒꯤ ꯐꯤꯔꯣꯟ ꯋꯥꯏꯕ ꯆꯠꯇꯧꯕꯅꯤꯅ ꯑꯗꯨ ꯂꯣꯏꯁꯤꯜꯂꯝꯗꯕ ꯄ‌ꯣꯠ